ꯇꯥꯕ꯭ꯔꯥ ꯑꯣ ꯑꯣ
ꯀꯩꯗꯧꯔꯤꯅꫭ
ꯏꯁ ꯀꯝꯇ ꯇꯧꯗꯦꯗ ꯁꯨꯝ ꯐꯝꯃꯦ ꯐꯝꯕ ꯉꯥꯛꯇꯅꯦ ꯑꯈꯣꯏꯗꯤ ꯅꯪꯗꯤ
ꯑꯩ ꯍꯧꯖꯤꯛꯇ ꯐꯤ ꯁꯥꯕ ꯂꯣꯏꯔꯒ ꯂꯪꯗꯣ
ꯑꯥ
ꯂꯣꯏꯊꯣꯛꯈꯤꯕ ꯑꯗꯨꯒꯤ ꯁꯦꯝꯃꯤꯅꯦ ꯐꯝꯃꯒ
ꯏꯁ ꯃꯇꯝ ꯃꯥꯡꯍꯥꯟ ꯃꯇꯝ ꯃꯥꯡꯍꯥꯟꯗꯕꯒꯤꯅꯦ
ꯊꯕꯛꯁꯨ ꯑꯃꯨꯛ ꯇꯧꯅꯤ ꯎꯝ ꯏꯁꯥꯁꯦ ꯑꯅꯤ ꯊꯣꯛꯅ ꯀꯩꯅꯣ ꯇꯧꯕ ꯌꯥꯔꯗꯤ ꯈꯔ ꯅꯨꯡꯉꯥꯏꯒꯗꯕ
ꯏꯁ ꯑꯅꯤ ꯑꯍꯨꯝ ꯊꫭꯛꯅꯤꯡꯉꯦ ꯍꯥꯏꯌꯦ
ꯐꯤ ꯍꯥꯏꯗꯤ ꯃꯦꯆꯤꯟꯗ ꯁꯨꯕ꯭ꯔꯣ ꯈꯨꯠꯅ ꯁꯨꯕ꯭ꯔꫭ ꯑꯗꯨꯔꯣ
ꯈꯨꯠꯅ ꯁꯥꯕꯗꯣ ꯐꯅꯦꯛ ꯁꯥꯕꯗꯣ
ꯑꯣ ꯑꯣ ꯑꯣ
ꯑꯗꯨꯅꯦꯗ
ꯑꫭ
ꯅꯪꯗꯤ ꯑꯦ ꯉꯁꯤ ꯎꯝ ꯍꯪꯒꯥꯝ ꯑꯀꯪꯕꯗꯣ ꯈꯪꯕ꯭ꯔꯥ
ꯑꯥ ꯍꯣꯏ ꯍꯣꯏ
ꯎ ꯑꯗꯨꯒ ꯑꯂꯨꯒ ꯆꯥꯏꯔꯦ ꯉꯁꯤ ꯅꯪꯗꯤ
ꯑꯩꯈꯣꯏꯁꯨ ꯑꯂꯨꯒ ꯈꯥꯃꯦꯟ ꯍꯥꯞꯄꯒ ꯁꯤꯡ ꯃꯅꯥ ꯍꯥꯞꯄꯒ ꯆꯥꯏ
ꯍꯥꯎꯔꯅꯤꯍꯦ
ꯏꯁ ꯅꯨꯡꯇꯤꯒꯤ ꯆꯥꯕꯤ ꯑꯂꯨꯗꯤ ꯄꯦꯟꯗꯦꯗ
ꯑꯁ ꯑꯩꯈꯣꯏꯁꯨꯅꯦ ꯅꯍꯥꯟ ꯈꯣꯡꯗ꯭ꯔꯨꯝꯗꯣ ꯑꯁ ꯑꯩꯈꯣꯏ ꯏꯄꯥꯅ ꯑꯍꯨꯝ ꯑꯍꯨꯝ ꯄꯨꯔꯛꯄ ꯑꯩ ꯔꯦꯄꯤꯠ ꯔꯦꯄꯤꯠ ꯔꯦꯄꯤꯠ ꯑꯁ ꯍꯞꯇꯥ ꯑꯃ ꯔꯦ ꯔꯦꯄꯤꯠ ꯔꯦꯄꯤꯠ ꯆꯥꯏ ꯍꯁ ꯁꯤꯒꯦ ꯇꯧꯋꯦ
ꯂꯨꯗꯥꯜꯗꯤ ꯅꯤꯡꯇꯤꯒꯤ ꯆꯥꯕꯅꯤꯅꯀꯣ
ꯎꯝ ꯑꯗꯨꯗꯥ ꯎꯝ ꯉꯥ ꯑꯌꯥꯛꯄꯒꯨꯝꯕ ꯑꯗꯨꯒꯨꯝꯕ ꯍꯥꯞꯄꯗꯤ ꯈꯔꯁꯨ ꯍꯥꯎꯒꯗꯥꯕ ꯑꯗꯨꯁꯨ ꯍꯥꯞꯇꯦ ꯑꯁ ꯈꯣꯡꯗ꯭ꯔꯣꯝꯒꯦ ꯑꯁꯥꯔꯤ ꯔꯦꯄꯤꯠ ꯔꯦꯄꯤꯠ ꯆꯥꯕꯗꯤ ꯁꯤꯒꯦ ꯇꯧꯋꯦ
ꯁꯥꯛꯀꯁꯦ ꯂꯣꯏ ꯈꯣꯡꯗ꯭ꯔꫭꯝ ꯃꯥꯜꯂꯛꯀꯦ ꯇꯧꯋꯤ
ꯃꯥꯜꯂꯝꯕ ꯌꯥꯕꯅꯦ ꯈꯤꯇꯪ ꯌꯥꯝ ꯈꯤꯇꯪ ꯀꯨꯏꯅ ꯆꯥꯔ ꯃꯥꯜ ꯃꯥꯜꯂꯅꯦꯕꯀꯣ
ꯃꯥꯜꯂꯅꯤ ꯂꯩꯀꯥꯏꯗꯒꯤ ꯇꯥꯟꯊꯣꯛꯄꯤꯔꯅꯤ
ꯑꯁꯦꯡꯕ
ꯑꯗꯨꯝ ꯐ꯭ꯤꯗ ꯂꯩꯕ꯭ꯔꯣ ꯍꯟꯗꯛ
ꯍꯣꯏ ꯑꯗꯨꯝ ꯐ꯭ꯔꯤꯗ ꯂꯩꯌꯦꯗ ꯅꯨꯡꯊꯤꯟꯗꯣ ꯑꯗꯨꯝ ꯐꯣꯟ ꯌꯦꯡꯉꯒ ꯔꯤꯜꯁꯀꯨꯝꯕ ꯗ꯭ꯔꯃꯥꯒꯨꯝꯕ ꯑꯗꯨꯝ ꯌꯦꯡꯉ ꯃꯇꯝ ꯃꯥꯡꯍꯥꯡꯕꯗꫭ
ꯎꯝ ꯑꯩꯁꯨ ꯗ꯭ꯔꯃꯥ ꯑꯃ ꯌꯦꯡꯉꯝꯕꯅꯦ ꯑꯗꯣ ꯃꯣꯏꯗꯣ ꯏꯄꯤꯁ꯭ꯋꯥ ꯑꯍꯨꯝ ꯈꯛꯇꯪ ꯊꯥꯒꯠꯂꯒ ꯑꯃꯨꯛ ꯊꯥꯒꯠ
ꯀꯣꯔꯦꯟꯒꯤꯔꯥ ꯀꯔꯤ ꯀꯔꯤ ꯗ꯭ꯔꯃꯥꯅꫭ
ꯑꯁ ꯀꯩ ꯍꯥꯏꯕꯅꯣ ꯑꯦꯖꯦꯟ ꯀꯩ ꯍꯥꯏꯕꯅꯣ ꯀꯥꯎꯔꯦ ꯍꯟꯗꯛ ꯑꯅꯧꯕ ꯊꯣꯛꯄꯅꯦ ꯌꯦꯡꯕ ꯅꯨꯡꯉꯥꯏꯕꯅꯦ
ꯑꯣ
ꯑ
ꯑꯩꯁꯨ ꯀꯣꯔꯤꯌꯟꯒꯤꯒ ꯆꯥꯏꯅꯤꯖꯒ ꯌꯦꯡꯉꯦꯕ
ꯎꯝ
ꯅꯍꯥꯟ ꯆꯥꯏꯅꯤꯖꯀꯤ ꯊꯣꯛ ꯑꯩꯁꯨ ꯑꯗꯨꯝ ꯑꯦꯄꯤꯁꯣꯠ ꯑꯞꯗꯦꯠ ꯅꯨꯡꯇꯤꯒꯤ ꯇꯧꯕꯗꯣ ꯑꯗꯨꯝ ꯑꯃ ꯑꯃ ꯊꯥꯔꯛꯄꯗ ꯑꯃ ꯑꯅꯤ ꯑꯃ ꯑꯅꯤ
ꯑꯁ ꯉꯥꯏ-ꯉꯥꯏꯕ ꯌꯥꯝ ꯋꯥꯏꯗ
ꯍꯣꯏ ꯑꯩ ꯉꯥꯏꯔꯤꯕꯀꯥꯟꯗ ꯀꯣꯔꯤꯌꯥꯟꯒꯤ ꯑꯃ ꯑꯃꯨꯛ ꯌꯦꯡꯕ
ꯎꯝ
ꯑꯗꯨ ꯑꯃꯨꯛ ꯌꯦꯡꯕ ꯀꯥꯟꯗ ꯆꯥꯏꯅꯤꯁꯀꯤꯗꯣ
ꯗ꯭ꯔꯃꯥꯗꯣ ꯑꯃꯨꯛ ꯑꯃ ꯑꯃꯨꯛ ꯌꯦꯡꯉꯒ ꯑꯃ ꯑꯃꯨꯛ ꯌꯦꯡꯉꯗꯤ ꯑꯅꯤ ꯑꯍꯨꯝ ꯌꯦꯡꯉꯗꯤ ꯕꯤꯠ ꯌꯧꯁꯤꯜꯂꯛꯇꯕ ꯑꯗꯨꯗ ꯑꯩꯅ ꯑꯃꯈꯛꯇꯪ ꯉꯥꯏꯔꯒ ꯌꯦꯡꯒꯦꯅꯡ
ꯑꯗꯨ ꯑꯗꯨꯅꯤ ꯚꯥꯏ ꯑꯗꯨꯝ ꯍꯣꯏ ꯑꯃ ꯌꯦꯡꯈ꯭ꯔꯀꯥꯟꯗ ꯑꯃꯗꯣ ꯀꯧꯈ꯭ꯔꯦꯕ
ꯎꯝ
ꯑꯗꯣ ꯍꯧꯖꯤꯛꯇꯤ ꯏꯄꯤꯁꯥꯠ ꯌꯥꯝꯃꯟꯕꯒꯤ ꯌꯦꯡꯕ ꯉꯝꯗ꯭ꯔꯦ ꯑꯃꯨꯛ ꯌꯦꯡꯅꯤꯡꯉꯥꯏ ꯁꯣ ꯁꯤꯗꯤ ꯃꯇꯝ ꯊꯣꯛꯇ꯭ꯔꯦꯔꯤꯕꯗ ꯑꯍꯝ
ꯎꯝ
ꯋꯥꯔꯤ ꯁꯥꯟꯅꯅꯤꯡꯉꯥꯏ ꯃꯦꯁꯦꯖ ꯅꯠꯇꯦ ꯑꯩꯗꯤ ꯃꯦꯁꯦꯖ ꯂꯥꯛꯄꯗꯣ ꯉꯥꯏꯕ
ꯑꯣ ꯑꯩꯁꯨꯅꯦ ꯂꯣꯏꯁꯤꯟꯒꯦ-ꯂꯣꯏꯁꯤꯟꯒꯦ ꯇꯧꯔꯒ ꯂꯩꯕꯅꯦ
ꯑꯣ ꯀꯌꯥ ꯋꯥꯂꯤꯒꯦ ꯅꯪꯒꯤ
ꯑꯩꯒꯤꯗ ꯎꯝ ꯑꯅꯤ ꯑꯍꯨꯝꯗꯤ ꯑꯗꯨꯝ ꯋꯥꯠꯂꯤ
ꯄꯩꯁꯥꯗꯤ ꯆꯥꯡꯈ꯭ꯔ ꯆꯥꯡꯉꯝꯅꯤꯅ ꯑꯗꯨꯗꯤ
ꯎꯝ ꯈꯔ ꯏꯀꯥꯏꯒꯟꯕꯒꯤ ꯑꯩꯗꯣ ꯒ꯭ꯔꯨꯞꯇꯁꯨ ꯀꯩꯅꯣ ꯃꯦꯁꯦꯖ ꯊꯥꯕ ꯏꯀꯥꯏꯕ ꯑꯗꯨꯗꯗꯤ ꯁꯟꯗꯛꯇꯤ ꯈꯔ ꯇꯧꯔꯦ ꯍꯤꯍꯤ
ꯑꯁꯦꯡꯅꯤ ꯍꯪꯕꯁꯨ ꯏꯀꯥꯏꯕꯀꯣ ꯑꯗꯨ ꯖꯤꯗꯤ ꯑꯩꯁꯨ ꯀꯣꯜ ꯇꯧꯅꯤꯡꯉꯥꯏ ꯀꯩꯅꯣ ꯂꯩꯇ꯭ꯔꯕꯅꯤꯅ ꯔꯤꯁꯤꯞ ꯉꯥꯛꯇꯅꯤꯅ ꯑꯗꯨꯝ ꯍꯥꯏꯗ꯭ꯔꯗꯤ ꯈꯪꯉꯣꯏꯅꯤꯅ ꯀꯣ ꯑꯗꯨꯒꯤ ꯑꯩꯁꯨ ꯑꯃꯔꯛ ꯑꯗꯨꯗꯤ ꯑꯗꯨꯝ ꯍꯥꯏꯕꯅꯤ ꯑꯗꯨ ꯃꯣꯏ ꯍꯥꯏꯔꯛꯄꯗꯨ ꯉꯥꯏꯕ ꯑ ꯑꯗꯨ ꯑꯗꯨꯝ ꯉꯥꯏꯈ꯭ꯔꯦ ꯍꯧꯖꯤꯛꯇꯤ ꯎꯄꯥꯏ ꯂꯩꯇ꯭ꯔꯦ
ꯎꯝ ꯖꯨꯟ ꯂꯣꯏꯔꯗꯤ ꯑꯁ ꯑꯌꯥꯝꯕ ꯃꯤ ꯑꯁꯤ ꯑꯁꯤ ꯖꯨꯂꯥꯏ ꯂꯣꯏꯔꯗꯤ ꯑꯌꯥꯝꯕ ꯃꯤꯁꯤꯡꯁꯦ ꯎꯝ ꯍꯧꯖꯤꯛꯇꯤ ꯂꯧ ꯀꯩꯅꯣ ꯐꯧꯕ ꯃꯇꯝ ꯐꯧ ꯀꯩꯅꯣ ꯇꯧꯕ ꯇꯝꯅꯤꯅꯀꯣ ꯑꯁ ꯃꯤꯁꯤꯡꯁꯨ ꯑꯗꯨꯝ ꯈꯔ ꯕꯤꯖꯤ ꯑꯣꯏꯕ ꯃꯥꯜꯂꯦ
ꯍꯣꯏ ꯑꯗꯨꯒꯤ ꯑꯣꯏꯔꯝꯅꯤꯉꯥꯏ ꯇꯨ ꯁꯤ ꯊꯥꯡ ꯉꯥꯛꯇ ꯉꯥꯏꯔꯦꯅ ꯑꯩꯈꯣꯏꯒꯤꯁꯨ
ꯎꯝ
ꯁꯤ ꯊꯥꯗꯒꯤ ꯂꯣꯏꯔꯅꯤ ꯍꯥꯏꯕ ꯅꯠꯇ꯭ꯔꯥ
ꯍꯥꯥ
ꯁꯤ ꯊꯥꯗꯒꯤ ꯂꯣꯏꯔꯅꯤ ꯍꯥꯏꯕ ꯅꯠꯇ꯭ꯔꯕ ꯑꯗꯨ ꯑꯗꯨꯗꯤ ꯃꯣꯏꯁꯨ ꯐꯖꯅ ꯇꯅꯒꯦ ꯇꯍꯒꯦ ꯇꯥꯟꯍꯧꯒꯦ ꯍꯥꯏꯅ ꯍꯥꯏ ꯈꯟꯕ ꯃꯤꯁꯨ ꯂꯩꯔꯝꯅꯤꯅ ꯍꯥ ꯆꯠ ꯆꯠꯇꯗꯤ ꯌꯥꯝ ꯑꯦꯛꯇꯤꯚ ꯑꯣꯏꯌꯦꯗ
ꯑꯥ
ꯍꯥꯏꯗꯤ ꯁꯨꯝ ꯂꯦꯞ ꯂꯦꯞꯇꯕꯗꯣ ꯃꯦꯁꯦꯖ ꯂꯥꯛꯄꯗ
ꯑꯣ ꯑꯣ ꯑꯣ
ꯑꯗꯣ ꯍꯧꯖꯤꯛꯇꯤ ꯏꯝꯐꯥꯜꯗ ꯂꯩꯕ꯭ꯔꯥ
ꯍꯥꯥ
ꯅꯊꯟꯇ ꯂꯩꯕ꯭ꯔꯥ ꯃꯤꯒ ꯂꯩꯕ꯭ꯔꯣ
ꯏꯇꯣꯝꯇꯅꯦ ꯏꯇꯣꯝꯅ ꯇꯣꯉꯥꯟ ꯐꯝꯃꯒ ꯑꯁꯤ ꯂꯪ ꯁꯦꯝꯃꯤꯅꯦ ꯑꯩꯈꯣꯏ ꯏꯃꯥꯒꯗꯤ ꯂꯩꯌꯦ ꯃꯅꯨꯡꯗ ꯀꯤꯆꯟꯗ
ꯁꯥꯕ꯭ꯔꯣ ꯅꯣꯏꯗ
ꯑ ꯌꯥꯝ ꯁꯥꯏ ꯍꯧꯖꯤꯛ ꯁꯥꯁꯨ ꯁꯥꯕ ꯑꯗꯨꯒ ꯅꯨꯡꯁꯤꯠꯁꯨ ꯌꯥꯝ ꯁꯤꯠꯄ ꯅꯣꯏꯗꯗꯤ
ꯍꯧꯖꯤꯛꯇꯤ ꯌꯥꯝ ꯁꯥꯕꯗꯤ ꯅꯠꯇꯦ ꯑꯗꯨꯨꯝ ꯌꯥꯏ ꯍꯥꯏꯕ ꯇꯥꯔꯦ
ꯎꯝ ꯐꯒꯤ ꯐꯥꯒꯤꯗꯒꯤ ꯆꯥꯛ ꯊꯣꯡꯕ ꯃꯇꯝꯗꯨꯃꯨꯛ ꯑꯃꯨꯛ ꯌꯧꯗꯧꯔꯦ
ꯑꯗꯨꯅꯤ ꯃꯇꯝ ꯌꯥꯝ ꯊꯨꯋꯦ ꯆꯠꯄꯗꯨꯁꯨ ꯁꯥ
ꯆꯥꯛ ꯊꯦꯡ ꯆꯥꯔꯒ ꯑꯃꯨꯛ ꯏꯔꯨꯅꯤ ꯌꯨꯝ ꯈꯤꯇꯪ ꯁꯦꯡꯗꯣꯛꯑꯒ ꯑꯗꯨꯝ ꯑꯍꯤꯡꯒꯤ ꯆꯥꯛ ꯊꯣꯡꯅꯤꯡꯉꯥꯏ ꯃꯇꯝ ꯑꯃꯨꯛ ꯂꯥꯛꯑꯅꯤ ꯉꯥꯏꯍꯥꯛ ꯂꯩꯔꯗꯤ
ꯉꯍꯥꯛ ꯂꯩꯔꯗꯤ ꯆꯥꯕ ꯂꯣꯏꯔꯒ ꯑꯃꯨꯛ ꯇꯨꯝ ꯇꯨꯝꯅꯔꯅꯤ
ꯑꯗꯨꯅꯤ ꯕꯣꯔꯤꯡ ꯌꯥꯝ ꯆꯨꯈ꯭ꯔꯁꯤꯗꯤꯀꯣ ꯁꯥꯏꯀꯜꯁꯦ ꯃꯟ ꯑꯗꯨꯝ ꯅꯨꯡꯇꯤ ꯑꯁ ꯑ ꯁꯨꯝ ꯈꯦꯠꯅꯗꯕꯒꯤ ꯍꯣꯡꯗꯕꯒꯤ
ꯎꯝ ꯀꯣꯏꯕ ꯆꯠꯄꯁꯨ ꯅꯨꯡꯉꯥꯏꯇꯕ
ꯍꯣꯏ ꯍꯣꯏꯗ ꯑꯗꯨꯀꯣ
ꯎꯝ ꯇꯝꯄꯥꯛꯇꯒꯁꯦ ꯆꯠꯄ ꯐꯪꯗꯧ ꯃꯥꯟꯗ꯭ꯔꯦꯗ
ꯈꯨꯟꯗ ꯂꯩꯕ꯭ꯔꯣ ꯅꯣꯏ
ꯑꯥ ꯈꯨꯟꯗ ꯂꯩꯌꯦ
ꯑ ꯑꯁ ꯃꯤ ꯃꯤꯒ ꯋꯥꯔꯤ ꯁꯝꯃꯥꯟꯕꯒꯤ ꯒꯣ ꯃꯥ ꯑꯁꯤ ꯋꯥꯔꯤ ꯍꯥꯏꯈ꯭ꯔꯦ ꯍꯩꯏꯗ꯭ꯔꯤ ꯍꯥꯏꯕꯁꯨ ꯑꯗꯨꯝ ꯀꯧꯋꯦꯕ
ꯑꯥ ꯑꯗꯨꯅꯦ
ꯎꯝ ꯏꯚꯟꯅꯤꯁꯨ ꯍꯟꯅ ꯋꯥꯔꯤ ꯁꯥꯔꯝꯒꯅꯤ ꯑꯗꯨꯒ ꯍꯣꯏ ꯌꯥꯝ ꯍꯥꯏꯔꯝꯅꯦ ꯑꯗꯨ ꯑꯗꯨꯝ ꯂꯣꯏ ꯀꯧꯈ꯭ꯔꯦꯕꯀꯣ
ꯋꯥꯕꯅ ꯃꯔꯣꯜ ꯑꯃꯥ ꯇꯟꯕꯅ ꯃꯔ ꯑꯃꯥ ꯑꯁ
ꯈꯨꯟ ꯈꯨꯟꯗꯨ ꯂꯩꯌꯦꯕ ꯅꯣꯏ
ꯑꯥꯎ ꯂꯩꯌꯦ
ꯑꯗꯣ ꯂꯥꯎꯒꯨꯝꯕꯗꯤ ꯇꯧꯗ꯭ꯔꯣ
ꯑꯩꯈꯣꯏ ꯑꯩꯈꯣꯏ ꯂꯧꯒꯨꯝꯕꯗꯤ ꯇꯧꯗ꯭ꯔꯦ ꯑꯇꯣꯞꯄꯗꯤ ꯑꯗꯨꯝ ꯃꯣꯏꯗꯤ ꯑꯗꯨꯝ ꯇꯧꯋꯦ
ꯑ ꯍꯩꯗ ꯂꯧꯅ ꯈ꯭ꯋꯥꯏꯗꯒꯤ ꯋꯥꯏꯑꯦꯕꯀꯣ ꯂꯧꯗꯣ ꯗꯨꯗꯤ ꯈꯤꯇꯪꯗꯤ ꯑꯗꯨꯝ ꯁꯪꯕ ꯗꯣ ꯂꯩꯏꯅ
ꯀꯅꯥ ꯀꯅꯥ ꯂꯩꯕꯅꯣ ꯅꯪꯗꯤ ꯇꯥꯏ
ꯑꯩ ꯑꯩꯈꯣꯏ ꯗꯥꯗꯥꯒ ꯂꯩꯌꯦ
ꯑꯥ ꯌꯨꯝꯗ ꯂꯩꯕ꯭ꯔꯣ ꯅꯪꯁꯨ
ꯇꯝꯄꯥꯛꯇꯥ ꯔꯦꯟꯗ ꯂꯩꯕꯅꯦ
ꯑꯣ ꯑꯣ ꯀꯣꯂꯦꯖ ꯀꯥꯕ꯭ꯔꯣ
ꯍꯣꯏ ꯍꯣꯏ ꯀꯣꯂꯦꯁ ꯀꯥꯕ
ꯅꯨꯡꯉꯥꯏꯔꯝꯒꯅꯤ
ꯅꯨꯡꯉꯥꯏꯇꯦꯗ ꯆꯠꯄꯁꯨ ꯇꯟꯕ ꯅꯨꯡꯁꯥꯅꯅꯦ ꯇꯟꯕꯒꯤ ꯃꯊꯛꯇ ꯑꯃꯨꯛ ꯅꯨꯡꯁꯥ ꯁꯥꯕꯒꯤꯀꯣ
ꯑꯣ ꯅꯨꯡꯁꯥꯗ ꯂꯣꯏ ꯇꯥꯏꯅꯔꯁꯦ
ꯂꯣꯏ ꯇꯥꯏꯅꯈ꯭ꯔꯦ ꯍꯧꯒꯠꯄ ꯊꯦꯡꯕꯁꯨ ꯅꯨꯡꯁꯥ ꯇꯩ ꯇꯥꯏꯅꯕꯀꯣ ꯍꯦꯟꯖꯥꯡ ꯍꯥꯎꯇ꯭ꯔꯥꯁꯨ ꯅꯨꯡꯁꯥꯗ ꯇꯥꯏꯅꯕ
ꯆꯨꯔꯁꯨ ꯑꯃꯨꯛ ꯅꯣꯡ ꯅꯣꯡ ꯆꯨꯕꯗ ꯑꯃꯨꯛ ꯇꯥꯏꯅꯒꯅꯤ
ꯑꯥ ꯍꯣꯏ ꯍꯣꯏ ꯑꯁꯦꯡꯕꯅꯦ ꯅꯨꯡꯁꯥ ꯊꯣꯛꯔꯁꯨ ꯃꯄꯥꯟ ꯊꯣꯛꯄ ꯉꯝꯗꯕ ꯅꯣꯡ ꯆꯨꯔꯁꯨ ꯃꯄꯥꯟ ꯊꯣꯛꯄ ꯉꯝꯗꯕ ꯍꯣꯏ ꯍꯧꯖꯤꯛꯀꯥꯟꯒꯤ ꯋꯦꯗ꯭ꯔꯁꯤꯗꯤ ꯑꯩꯈꯣꯏ ꯌꯥꯝ ꯇꯟꯃ ꯃꯤꯒꯤꯗꯃꯛꯗꯤ ꯇꯥꯏꯅꯅꯤꯡꯉꯥꯏ ꯌꯥꯝ ꯂꯩꯌꯦꯕ
ꯑꯥ ꯋꯤꯟꯇ꯭ꯔꯅ ꯐꯕꯨ ꯐꯔꯦꯗ
ꯍꯣꯏꯗ ꯋꯤꯟꯇ꯭ꯔꯅ ꯐ ꯏꯪ ꯌꯥꯝ ꯏꯪ ꯏꯪꯂꯁꯨ ꯑꯗꯨꯅꯦ ꯍꯣꯏ ꯑꯗꯨꯅꯦ ꯏꯡꯉꯁꯨ ꯑꯗꯨꯝ ꯌꯥꯏꯑꯕꯀꯣ ꯈꯪꯕꯗꯣ ꯈꯤꯇꯪ ꯌꯥꯏꯑꯕ ꯑꯁ ꯄꯥꯕ ꯍꯦꯟꯅ
ꯇꯨꯝꯕ ꯐꯥꯎ ꯌꯥꯁꯤꯜꯂꯛꯇꯕ ꯃꯇꯝꯁꯨ ꯌꯥꯎꯋꯦ ꯁꯥꯃꯜꯂꯗꯤ
ꯍꯣꯏ ꯑꯗꯨꯅꯦ ꯑꯁ ꯑꯗꯨꯕꯨ ꯏꯅꯥꯈꯨꯟ ꯃꯤꯗꯤ ꯑꯋꯥꯕꯁꯨ ꯑꯝꯇ ꯈꯪꯗꯦꯕꯀꯣ ꯌꯥꯝ ꯅꯨꯡꯉꯥꯏꯌꯦꯅ ꯁꯥꯔꯁꯨ ꯈꯪꯕꯤꯗꯦ ꯏꯪꯉꯁꯨ ꯈꯪꯉꯔꯣꯏ
ꯃꯣꯏꯗꯤ ꯑꯦꯁꯤ ꯄꯀꯥꯗ ꯑꯗꯨꯝ ꯂꯩꯔꯕꯅꯤꯅ ꯂꯥꯏꯔꯕ ꯑꯩꯈꯣꯏ ꯉꯥꯛꯇꯅꯤ ꯎꯝ ꯑꯋꯥꯕꯒꯤ ꯁꯔꯨꯛ ꯌꯥꯝ ꯈꯪꯉꯤꯁꯦ ꯎꯝ
ꯕꯨꯁꯨ ꯋꯥꯕ ꯅꯨꯡꯁꯥ ꯁꯥꯕꯁꯨ ꯋꯥꯕ ꯏꯪꯉꯁꯨ ꯋꯥꯕ ꯃꯣꯏꯗꯤ ꯀꯩꯝꯇ ꯈꯪꯕꯤꯗ꯭ꯔꯦꯕ
ꯅꯣꯏ ꯑ ꯆꯥꯔ꯭ꯖꯀꯨꯝꯕꯗꯤ ꯆꯠꯇ꯭ꯔꯣ
ꯑꯁ ꯑꯩꯗꯤ ꯏꯝꯐꯥꯜ ꯁꯨꯝꯆꯠ ꯆꯠꯗ꯭ꯔꯦ ꯑꯩꯗꯤ
ꯈꯨꯟ ꯈꯨꯟꯗ ꯂꯩꯕꯀꯥꯟꯉꯥꯛꯇꯅꯤ ꯆꯠꯄꯗꯣ ꯉꯍꯥꯟ ꯎꯝ ꯄꯝ ꯁꯟꯗꯦꯗꯨꯔꯥ ꯏꯁꯇ꯭ꯔ ꯁꯟꯗꯦꯗꯨꯗꯔꯥ ꯅꯣꯡꯃꯥ ꯆꯠꯄ ꯑꯗꯨ ꯉꯥꯛꯇꯅꯤ ꯅꯠꯇꯦ ꯑꯩ ꯑꯗꯨ ꯑꯗꯨ ꯃꯇꯝꯗ ꯑꯩ ꯁꯦꯅꯄꯇꯤ ꯀꯥꯕ ꯑꯗꯨꯒꯤ ꯀꯥꯕꯅꯦ ꯁꯤꯗ ꯑꯩꯗꯤ ꯆꯨꯡꯀꯥ ꯀꯥꯗꯦ ꯑꯩꯗꯤ ꯑꯩꯈꯣꯏ ꯗꯥꯗꯥꯈꯣꯏꯗꯤ ꯑꯗꯨꯝ ꯀꯥꯏꯑꯕ ꯀꯣꯏ ꯑꯦꯝ ꯕꯤ ꯁꯤ ꯗꯨꯒꯤꯗ ꯑꯗꯨ ꯑꯩꯗꯤ ꯆꯠꯄꯗꯣ ꯇꯟꯕ ꯍꯥꯏꯇꯥꯔꯦ
ꯑꯦ ꯆꯥꯔ ꯆꯠꯄꯁꯨ ꯑꯝ ꯃꯔꯨꯞ ꯃꯄꯥꯡꯁꯤꯡ ꯀꯩꯅꯣ ꯁꯨꯗ꯭ꯔꯗꯤ ꯆꯠꯄ ꯅꯨꯡꯉꯥꯏꯇꯕꯅꯦ
ꯍꯣꯏ ꯑꯗꯨꯅꯦ ꯈꯪꯕꯁꯨ ꯈꯪꯕ ꯃꯤꯁꯨ ꯌꯥꯎꯗꯕꯅꯤꯅꯀꯣ ꯗꯥꯗꯥꯈꯣꯏꯒ ꯆꯠꯂꯣ ꯍꯥꯏꯅ ꯆꯠꯁꯦꯅ ꯑꯗꯨꯝ ꯀꯧꯗꯤ ꯀꯧꯕꯅꯤ ꯑꯗꯨ ꯇꯟꯕ ꯑꯩꯅ ꯑꯗꯨꯒꯤ ꯑꯗꯨꯝ ꯁꯨꯝꯆꯠ ꯆꯠꯇꯦ ꯑꯩꯗꯤ
ꯑꯣꯀꯦꯁꯟꯒꯨꯝꯕ ꯄ꯭ꯔꯣꯒ꯭ꯔꯥꯝꯒꯨꯝꯕ ꯈꯛ ꯆꯥꯎꯕ ꯂꯩꯔꯗꯤ ꯑꯗꯨꯝ ꯆꯠꯄ ꯅꯨꯡꯉꯥꯏꯕꯅꯦ
ꯍꯣꯏ ꯑꯗꯨꯅꯤ ꯅꯣꯏꯁꯤꯗ ꯂꯩꯕ ꯀꯩꯅꯣ ꯑꯗꯨꯝ ꯆꯠꯄ꯭ꯔꯣ ꯅꯣꯏꯗꯤ
ꯆꯠꯂꯦ ꯑꯗꯣ ꯑꯥꯔ ꯕꯤ ꯁꯤ ꯁꯤꯗꯗꯤ ꯆꯠꯇꯦꯗ ꯑꯌꯥꯝꯕ ꯑꯦꯁ ꯑꯦꯝ ꯕꯤ ꯁꯤꯗ ꯑꯗꯨꯝ ꯆꯠꯂꯦ
ꯑꯣ ꯑꯁ ꯌꯥꯏꯗ
ꯑꯦꯝ ꯕꯤ ꯁꯤꯅ ꯑꯗꯨꯝ ꯆꯠꯄ ꯅꯨꯡꯉꯥꯏꯌꯦ ꯑꯦꯝ ꯕꯤ ꯁꯤꯗꯅ ꯃꯣꯏꯗꯤ ꯁꯤꯝꯄꯜ ꯑꯣꯏꯌꯦꯕ
ꯑꯥ
ꯐꯅꯦꯛ ꯍꯥꯞꯄꯁꯨ ꯑꯗꯨ ꯃꯣꯏꯅ ꯐꯣꯔꯃꯦꯜ ꯍꯥꯞꯄ ꯃꯇꯝꯗꯁꯨ ꯃꯣꯏꯗꯤ ꯑꯗꯨꯝ ꯁꯤꯝꯄꯜ ꯑꯣꯏꯌꯦ
ꯍꯣꯏ ꯆ꯭ꯔꯁ ꯀꯥꯕ ꯃꯤꯁꯨ ꯃꯤ ꯈꯤꯇꯪꯗꯤ ꯍꯥꯏꯗꯤ ꯌꯥꯝ ꯀꯩ ꯍꯥꯏꯁꯤꯔꯥ ꯐꯖꯅ ꯀꯦꯔ ꯂꯥꯛꯄꯗꯣ ꯎꯝ
ꯗ꯭ꯔꯦꯁꯤꯡ ꯏꯁꯇꯥꯏꯜꯁꯨ ꯆꯥꯔꯖ ꯆꯠꯄꯗꯨꯕꯨ ꯑꯦ
ꯍꯣꯏꯗ ꯑꯗꯨꯈꯤꯇ ꯑꯗꯨꯃꯥꯏꯅ ꯇꯧ ꯃꯤ ꯌꯥꯎꯋꯦꯕꯀꯣ
ꯎꯝ
ꯍꯥꯏꯗꯤ ꯃꯣꯏ ꯃꯤ ꯈꯤꯇꯪꯗꯤ ꯑꯗꯨꯒꯤ ꯑ ꯏꯁꯇꯥꯏꯜ ꯑ ꯗ꯭ꯔꯦꯁ ꯇꯧꯅꯤꯡꯉꯥꯏ ꯆꯠꯂꯦ ꯍꯥꯏꯕꯤ ꯅꯠꯇꯦ ꯑꯗꯨꯕꯨ ꯈꯤꯇꯪ ꯗ꯭ꯔꯦꯁꯇ ꯆꯣꯞꯄꯃꯤ ꯍꯥꯏꯒꯦꯗ
ꯎ ꯑꯩꯗꯤ ꯑꯩꯈꯣꯏ ꯎꯝ ꯄꯥꯟꯒ ꯆꯥꯔꯖ ꯆꯠꯄ ꯃꯇꯝꯗ ꯐꯤ ꯏꯟꯗ꯭ꯔꯗꯤ ꯑꯂꯥꯏ ꯑꯗꯨꯝ ꯉꯥꯡꯕꯅꯦ
ꯍꯥ ꯑ ꯑꯩꯈꯣꯏ ꯃꯥꯁꯨ ꯑꯗꯨ ꯍꯥꯏꯕꯅꯤ
ꯑꯗꯣ ꯑꯇꯣꯞꯄ ꯃꯐꯝꯗꯗꯤ ꯑꯥꯔꯕꯤ ꯁꯤꯒꯨꯝꯕꯗꯗꯤ ꯑꯗꯨꯝ ꯅꯨꯄꯤ ꯃꯆꯥꯁꯤꯡꯁꯦ ꯐꯤ ꯀꯌꯥ ꯏꯟꯅꯗꯦ ꯑꯗꯨꯅ
ꯎꯝ ꯃꯧꯁꯤꯡ ꯅꯠꯇ꯭ꯔꯗꯤꯀꯣ ꯂꯩꯁꯥꯕꯤꯁꯤꯡꯗꯤꯀꯣ
ꯑꯇꯣꯞꯄ ꯃꯐꯝꯗ ꯆꯥꯔ ꯆꯠꯂꯁꯨ ꯑꯗꯨꯝ ꯐꯤꯗꯤ ꯄꯨꯒꯗꯕꯅꯦ ꯐꯤꯗꯤ ꯑꯗꯨꯝ ꯅꯀꯣꯛꯇ ꯏꯜꯂꯒ ꯆꯠꯒꯗꯕꯅꯦ ꯑꯂ ꯉꯥꯡꯕꯁꯤ ꯁꯤꯅ ꯉꯥꯡꯕꯁꯤꯅ
ꯑꯥ ꯔꯊꯅꯥ ꯇꯧꯕꯗ ꯀꯩꯅꯣ ꯇꯧ ꯑꯣꯏꯅ ꯑꯗꯨꯝ ꯍꯥꯏꯕꯗꯣ ꯑꯗꯨꯒꯤ ꯑꯣꯏꯔꯝꯅꯤꯗ
ꯑꯗꯨ ꯍꯥꯏ ꯃꯇꯝ ꯃꯇꯝꯅ ꯄꯨꯔꯛꯑꯕꯅꯤꯅ
ꯍꯣꯏ ꯑꯗꯨꯅꯦ ꯃꯇꯝꯅ ꯄꯨꯔꯛꯅꯤꯅ ꯑꯗꯨꯝ ꯃꯇꯝꯒꯤ ꯆꯥꯟꯅ ꯃꯣꯏ ꯖꯅꯥꯕꯤ ꯗꯨꯝ ꯍꯥꯏꯗꯤ
ꯎꯝ ꯆꯦꯟꯖ ꯌꯥꯝ ꯇꯧꯈ꯭ꯔꯕꯗꯣ
ꯎꯝ ꯍꯣꯏ